ꯍꯜꯂꯣ
ꯇꯥꯕꯔꯣ
ꯇꯥꯏꯌꯦ
ꯒꯗ ꯃꯣꯔꯅꯤꯡ ꯒꯗ ꯃꯣꯔꯅꯤꯡ
ꯒꯗ ꯃꯣꯔꯅꯤꯡ ꯒꯨꯗ ꯃꯣꯔꯅꯤꯡ
ꯀꯩ ꯀꯩ ꯋꯥꯛꯀꯤꯡꯖꯦ ꯆꯠꯇꯣꯏꯅꯦ ꯋꯥꯀꯤꯡꯖꯦ ꯀꯥꯏꯗ ꯆꯧꯖꯤꯒꯦꯅ ꯈꯜꯂꯝꯃꯤꯅꯦ ꯁꯨꯝ ꯉꯟꯕꯨꯗꯤ ꯉꯜꯂꯦ ꯄꯨꯡ ꯑꯅꯤ ꯈꯔ ꯍꯦꯟꯕ ꯑꯍꯨꯝ ꯃꯈꯥꯏ ꯑꯗꯨꯋꯥꯏꯗ ꯆꯠꯀꯦ ꯍꯧꯖꯤꯛ ꯃꯥꯏ ꯃꯤ ꯇꯥꯊꯣꯛꯑꯒ ꯆꯥ ꯒ꯭ꯂꯥꯁ ꯑꯃ ꯂꯣꯜꯂꯒ ꯊꯛꯑꯒ ꯅꯅꯨꯡꯀꯣꯡꯅ ꯑꯩꯈꯣꯏꯒꯤ ꯊꯥꯡꯃꯩꯕꯟ ꯆꯩꯔꯥꯎ ꯆꯤꯡꯗꯣ ꯑꯊꯪꯧꯕꯇꯪ ꯆꯠꯂꯨꯒꯦꯅ ꯈꯜꯂꯤꯌꯦ ꯅꯪꯒꯤꯗꯤ ꯋꯥꯀꯤꯡ ꯆꯠꯂꯣꯏꯗ꯭ꯔꯣ ꯀꯥꯏꯁꯤꯗꯅꯣ
ꯆꯠꯇꯣꯏꯅꯦ ꯑꯩꯗꯣ ꯑꯗꯨꯝ ꯊꯥꯗꯩꯀꯞ ꯊꯣꯛꯂꯛꯄ ꯑꯔꯤꯌꯦ
ꯑ
ꯆꯠꯂꯒ ꯋꯥꯀꯤꯡ ꯐꯖꯅ ꯆꯠꯊꯣꯛꯀꯗꯧꯅꯤ ꯇꯥꯊꯣꯛꯑꯒ ꯏꯁꯤꯡ ꯃꯥꯏꯁꯤꯡ
ꯅꯣꯏꯔꯣꯝꯒꯤꯗꯤ ꯋꯥꯀꯤꯡ ꯁꯠꯄ ꯈꯣꯠꯄ ꯇꯧꯕꯖꯦ ꯃꯤ ꯀꯩꯂꯝ ꯀꯥꯏꯔꯣꯝꯗ ꯆꯠꯅꯩ ꯅ ꯀꯥꯏ ꯀꯥꯏ ꯆꯠꯅꯒꯦ ꯃꯤ ꯀꯌꯥꯝꯃꯨꯛ ꯆꯠꯅꯒꯦ ꯋꯥꯀꯤꯡꯗꯨꯕꯣ
ꯑ ꯑꯉꯥꯡ ꯃꯆꯥꯈꯩꯗꯤ ꯊꯦꯡꯅ ꯆꯨꯝꯄꯅꯤ ꯀ ꯅꯤꯄꯥꯟ ꯅꯨꯡꯁꯥ ꯈꯔ ꯊꯣꯛꯄ ꯍꯧꯔꯛꯄꯩꯗꯣ ꯇꯥꯏꯃꯤꯡꯗ ꯆꯠꯂꯦ ꯃꯣꯏꯅ ꯍꯥꯏꯗꯤ ꯃꯣꯏ ꯁꯋꯥꯏ ꯂꯝ ꯖꯦꯟ ꯆꯦꯟꯕ ꯈꯣꯠꯄ ꯇꯧꯅꯕꯗꯣ ꯑꯗꯨꯗ ꯑꯗꯣ ꯑꯍꯟꯒꯩꯗꯤ ꯄꯨꯡ ꯑꯍꯨꯝ ꯃꯈꯥꯏ ꯃꯔꯤ ꯇꯔꯥꯛꯄ ꯁꯥꯏꯖꯦ
ꯑꯥ
ꯉꯒ ꯋꯀꯤꯡ ꯆꯠꯅꯔꯤ ꯃꯣꯏ ꯂꯝꯕꯤ ꯀꯩꯀꯥꯗ ꯁꯣꯔꯣꯛ ꯀꯔꯗ ꯅꯨꯡꯉꯥꯏꯕ ꯃꯣꯏꯅ
ꯑꯣ
ꯑꯗꯨꯒ ꯀꯩꯅꯣꯗꯤ ꯑꯌꯥꯝꯕ ꯑꯁꯣꯝꯒꯤ ꯇꯨꯔꯦꯜ ꯋꯥꯡꯃꯔꯣꯝꯒꯤ ꯁꯥꯏꯠꯁꯤꯡꯁꯦ
ꯑꯥ
ꯈꯣꯡꯖꯣꯝꯒ ꯈꯔ ꯅꯛꯅꯩꯑꯥꯕ
ꯑꯦ
ꯑꯗꯨꯗꯩ ꯑꯁꯣꯝ ꯈꯣꯡꯖꯣꯝ ꯌꯧꯅꯕ ꯆꯠꯄ ꯌꯥꯎꯕ ꯈꯣꯡꯖꯣꯝ ꯌꯧꯗꯕꯤꯗ ꯑꯗꯨꯝ ꯍꯜꯂꯛꯄ ꯌꯥꯎꯕ ꯂꯝꯕꯤꯗꯦꯁꯣꯟꯅꯉꯥꯏꯕꯀꯣ
ꯑꯥ
ꯀꯣꯏꯂꯥꯒ ꯐꯖꯅ ꯊꯥꯕꯅꯤꯅ ꯃꯣꯏ ꯂꯝꯕꯤꯗꯣ
ꯑꯣ
ꯃꯣꯏꯔꯣꯝꯒꯗꯤ ꯍꯦꯜꯂꯤ ꯆꯠꯄꯗꯤ
ꯑꯗꯨ ꯋꯥꯛꯀꯤꯡꯁꯦ ꯅꯣꯏꯅ ꯆꯠꯂꯤꯁꯦ ꯆꯦꯜꯂꯤꯔ ꯅꯠꯇ꯭ꯔꯒ ꯈꯣꯡꯅ ꯆꯠꯂꯤꯔ꯫ ꯅꯣꯡꯃꯗꯅ ꯀꯤꯂꯣꯃꯤꯇꯔ ꯀꯌꯥꯃꯨꯛ ꯆꯠꯂꯤ ꯉꯁꯤ ꯅꯣꯡꯃꯒꯤ ꯈꯣꯡꯀꯥꯞ ꯂꯤꯁꯤꯡ ꯑꯃ ꯂꯤꯁꯤꯡ ꯑꯅꯤꯖꯦ ꯊꯥꯡꯉꯗꯤ ꯌꯥꯔꯦꯒꯥꯅ ꯈꯟꯕ ꯅꯣꯏꯗꯤ ꯑꯦꯛꯁꯔꯁꯥꯏꯁ ꯀꯩꯀꯥꯒ ꯇꯧꯕ ꯈꯣꯠꯄ ꯇꯧꯕ꯭ꯔꯣ ꯅꯣꯏꯕꯣ꯫
ꯑꯩꯈꯣꯏꯗꯤ ꯈꯔ ꯅꯍꯥ ꯑꯣꯏꯔꯤꯕꯅꯤꯅ ꯋꯥꯛꯀꯤꯡꯗꯣ ꯑꯗꯨꯝ ꯇꯝꯕꯤ ꯇꯝꯂꯤ ꯑꯗꯨꯝ ꯁꯦꯠꯟꯅꯩ ꯌꯥꯝ ꯀꯟꯅ ꯊꯕꯛ ꯏꯈꯥꯡ ꯆꯦꯟꯗꯧ ꯂꯩꯇ꯭ꯔꯕꯤꯅꯤꯗꯅꯦ
ꯑ꯫
ꯍꯦꯕꯤꯗꯗꯤ ꯆꯦꯟꯗꯦꯗ ꯈꯣꯡꯀꯥꯞ ꯃꯉꯥ ꯇꯔꯥ ꯑꯃ ꯆꯦꯜꯂꯨꯔꯦꯗꯅ ꯑꯗꯨ ꯑꯗ ꯁꯣꯏ ꯏꯁꯇ꯭ꯔꯦꯁ ꯇꯧꯕꯗꯣ ꯑꯦꯁ ꯁꯥꯡ
ꯇ ꯂꯩꯕ ꯑꯗꯨꯃꯥꯏꯅ ꯇꯧꯔ ꯈꯣꯠꯂꯒ ꯑꯃꯨꯛ ꯈꯣꯡꯅ ꯇꯧꯔꯤ ꯇꯧꯔꯤ ꯑꯗꯨꯝ ꯌꯨꯝ ꯌꯧꯅꯕ ꯍꯜꯂꯛꯄ ꯍꯥꯏꯇꯥꯔꯦ
ꯎꯝ꯫
ꯑꯗꯨꯒ ꯌꯨꯝꯗ ꯐꯖꯅ ꯀꯩꯅꯣ ꯇꯧꯔꯅꯤꯗꯅ ꯆꯥ ꯀꯩꯀꯥ ꯑꯃꯨꯛ ꯆꯥ ꯍꯥꯏꯖꯦ ꯆꯤꯅꯤ ꯌꯥꯎꯕꯗꯤ ꯅꯠꯇꯦ꯫
ꯎꯝ꯫
ꯌꯥꯎꯕ ꯊꯛꯄ ꯀꯌꯥ ꯐꯠꯇꯦꯕꯀꯣ꯫
ꯎꯝ꯫
ꯁꯪꯒꯣꯝ ꯈꯒ ꯈꯒ ꯂꯧꯒꯦ ꯇꯧꯕꯅꯦ ꯑꯗꯨꯒ ꯁꯪꯒꯣꯝ꯫ ꯑꯗꯨ ꯑꯗꯨꯝ ꯊꯛꯑꯒꯅꯦ ꯑꯗꯨꯝ ꯀꯩꯅꯣ ꯇꯧꯕ ꯑ ꯌꯨꯝꯒꯤ ꯊꯕꯛ ꯏꯪꯈꯥꯡ ꯈꯔꯃꯨꯛ ꯂꯣꯏꯁꯟꯕꯀꯣ ꯍꯤꯡꯒꯣꯜ ꯅꯨꯡꯒꯣꯜ ꯁꯝꯕꯜ
ꯑꯗꯨ ꯍꯥꯏꯔꯒ ꯋꯥ ꯑꯝꯇ ꯍꯥꯏꯒꯅꯤꯉꯤ ꯅꯪꯕꯣ
ꯑ
ꯑꯩꯒ ꯍꯌꯦꯡ ꯇꯨꯃꯤꯟꯅꯕ ꯑꯉꯥꯡ ꯑꯃ ꯈꯦꯡꯃꯩ ꯃꯆꯥ ꯖꯣꯒꯦꯅ ꯂꯩꯕꯗꯣ
ꯑꯥ꯫
ꯀꯞꯄꯤꯔꯥ ꯈꯪꯗꯦ ꯁꯨ ꯁꯨ ꯇꯧꯔ ꯆꯪꯛꯏꯅꯤ ꯅꯪ ꯁꯤꯗ
ꯀꯩꯒꯤꯅꯣ ꯍꯥꯏꯖꯦ꯫
ꯈꯪꯗꯦ ꯃꯥꯏ ꯅꯨꯄꯤꯅ ꯉꯥꯡ ꯄꯤꯔ ꯆꯠꯂꯦ ꯈꯪꯗꯦꯅꯦ
ꯅꯨꯄꯤ ꯅꯨꯄꯤꯒꯤ ꯄꯈꯣꯟ ꯌꯥꯝ ꯆꯠꯄ ꯑꯉꯥꯡꯗꯨꯔꯥ꯫
ꯑꯗꯨ ꯍꯥꯏꯔꯒꯅꯦ ꯅꯣꯏꯅ ꯈꯪꯗꯕ ꯋꯥꯅꯤ ꯑꯩꯗꯤ ꯅꯍꯥꯟ ꯌꯥꯝ ꯂꯨꯕ ꯊꯕꯛꯀ ꯃꯥꯜꯂꯦ ꯄꯣꯠ ꯆꯩꯩ ꯑꯔꯨꯕ ꯊꯤꯟꯗꯣꯛꯄ ꯃꯥꯜꯂꯦ
ꯑ
ꯅꯨꯄꯤꯒꯤ ꯈꯣꯡꯅꯥꯎ ꯌꯥꯗꯦꯅ ꯈꯣꯏ ꯈꯣꯏꯍꯤ ꯈꯣꯏꯍꯤ ꯊꯤꯜꯂꯒꯅꯦ ꯅꯣꯡꯃꯇ ꯁꯤꯗ ꯑꯁꯨꯛ ꯀꯨꯏꯅ ꯂꯩꯖꯦ ꯍꯣꯂꯤꯛꯁ ꯑꯃ ꯂꯩꯔ ꯆꯥꯗꯦꯗꯅ꯫ ꯃꯥꯏ ꯅꯨꯄꯤꯒꯤꯅꯦ ꯍꯥꯏꯗꯤ ꯍꯣꯠ ꯂꯤꯁꯀ ꯂꯩꯅꯤꯍꯦ ꯅꯪꯕꯣ
ꯃꯥꯉꯥꯏ ꯐ ꯃꯥꯅꯤꯦꯉꯦ ꯐ ꯑꯣ ꯃꯥꯗꯤ ꯌꯥꯝ ꯇꯧꯔꯝꯃꯤꯖꯠꯅꯤꯅꯦ ꯂꯣꯟꯅ ꯂꯣꯟꯅ꯫
ꯇꯧꯋꯦ ꯇꯧꯋꯏ ꯄꯩꯁꯥ ꯅꯨꯡꯁꯥ ꯇꯨꯡꯁꯤꯟꯕꯗꯨꯅꯦ
ꯑ
ꯃꯥꯕꯨ ꯍꯦꯛ ꯄꯣꯏꯕ ꯃꯃꯥꯒ ꯃꯄꯥꯒꯗ ꯄꯤꯗꯦ ꯅꯨꯄꯤꯗ ꯂꯣꯏꯅ ꯄꯤꯁꯜꯂꯤ ꯍꯧꯐꯁꯤꯅ ꯍꯧꯖꯤꯛꯁꯤꯅ ꯀꯩꯗꯧꯋꯏ ꯍꯥꯏ ꯀꯥꯟꯗ ꯃꯣꯏꯒꯤ ꯀꯔꯤꯒꯤꯌꯦ ꯑꯩꯈꯣꯏꯀꯥꯟꯗꯗꯤ ꯑꯩꯈꯣꯏꯅ ꯈꯪꯉꯛꯄꯗꯗꯤ ꯀꯔꯤ ꯆꯥꯛꯀꯥꯁꯦ ꯊꯧꯕ ꯐꯪꯉꯛꯇꯦꯕꯀꯣ
ꯑꯥ
ꯃꯣꯏꯒꯤ ꯃꯥꯔꯨꯇꯤ ꯒꯥꯔꯤ ꯑꯆꯧꯕꯗꯣ ꯍꯦ ꯃꯈꯣꯡ ꯃꯔꯤ ꯄꯥꯟꯕꯗꯣ꯫
ꯑ
ꯂꯝ ꯑꯔꯥꯞ ꯑꯔꯥꯞꯄ ꯆꯠꯄ ꯌꯥꯕꯗꯣ ꯂꯩꯗꯣꯔꯤꯌꯦ ꯑꯗꯨꯒꯤ ꯀꯣꯏꯆꯦꯟ ꯆꯦꯟꯗꯅ ꯁꯤꯗꯩꯗ ꯃꯤ ꯍꯪꯗꯅ ꯒꯥꯔꯤꯖꯦ ꯀꯔꯝꯕꯅ ꯐꯩ ꯈꯣꯠꯂꯤꯅ ꯈꯟꯒꯤꯕꯖꯤꯅ ꯈꯟꯒꯤꯕꯖꯤꯅ ꯀꯔꯤꯕꯨ ꯇꯝꯃꯤꯕꯣ ꯈꯪꯗꯦ ꯃꯥꯒꯤ ꯂꯥꯏꯕꯛꯇꯅ ꯅꯨꯄꯤ ꯃꯌꯨꯝꯗ ꯆꯠꯈꯤꯗꯣꯏꯔꯥ ꯅꯨꯄꯤ ꯃꯌꯨꯝꯗ ꯆꯠꯈꯤꯗꯣꯏꯔꯥ ꯀꯥꯏꯗ ꯆꯠꯈꯤꯗꯣꯏꯅꯣ ꯆꯠꯈꯤꯗꯣꯏꯅꯣ ꯈꯪꯗꯦꯕ ꯇꯧꯔꯤ ꯄꯨꯟꯁꯤꯔꯣꯟꯁꯤ
ꯅꯨꯄꯤ ꯃꯌꯨꯝꯗꯗꯤ ꯆꯠꯇꯧ ꯃꯥꯟꯗꯦ ꯃꯊꯟꯇ ꯄꯣꯛꯄꯅꯤꯅ ꯃꯌꯨꯝꯗꯕꯨꯗꯤ ꯑꯗꯨꯝ ꯂꯩꯅꯤ ꯅꯨꯡꯉꯥꯏꯅ ꯀꯦꯂꯥꯗ ꯃꯣꯏ ꯁꯥꯒꯩꯒꯤ ꯅꯨꯄꯥꯖꯤꯡꯗꯣ ꯑꯍꯥꯎ ꯆꯥ ꯄꯥꯝꯃꯤꯕꯀꯣ ꯊꯕꯛ ꯑꯝꯇꯥ ꯍꯩꯇꯕ ꯁꯨꯅꯤꯡꯗꯕ
ꯑꯗꯣ ꯃꯥꯒꯤ ꯄꯨꯟꯁꯤ ꯋꯥꯔꯤꯖꯦ ꯁꯨꯝ ꯌꯥꯝ ꯑꯩꯈꯣꯏꯅ ꯁꯨꯝ ꯅꯩꯅꯔꯨꯕꯗꯅꯦ
ꯑꯝ
ꯌꯥꯝ ꯂꯨꯔꯤꯖꯦ ꯑꯇꯩ ꯅꯠꯇꯕ ꯅꯨꯄꯤ ꯃꯌꯨꯝꯒꯤꯁꯨ ꯅꯨꯄꯥ ꯌꯥꯎꯗꯦꯕ
ꯑꯥ
ꯑꯗꯒꯤ ꯃꯣꯏ ꯏꯃꯨꯡꯒꯤꯅ ꯃꯇꯣꯝꯇ ꯃꯆꯥꯅꯨꯄꯥ ꯅꯥꯥꯏꯇꯣꯝꯄꯣꯛꯄ ꯇꯣꯝꯊꯤꯟ ꯉꯥꯟꯕ ꯀꯥꯏꯗꯅ ꯁꯅꯥ ꯀꯥꯏꯅ ꯀꯧꯅꯩꯗꯅ ꯑꯝꯇꯪ ꯄꯣꯛꯄꯖꯦ
ꯑꯥ
ꯑꯗꯣ ꯅꯨꯄꯤ ꯃꯌꯨꯝꯒꯤ ꯄꯥꯎꯈꯣꯟꯕꯨ ꯆꯠꯀꯗ꯭ꯔꯥ ꯃꯌꯨꯝꯒꯤ ꯄꯥꯎꯈꯣꯟꯕꯨ ꯆꯠꯀꯧꯗ꯭ꯔꯥ ꯃꯥꯒꯤ ꯃꯕꯨꯛꯅꯤꯅ ꯃꯥꯕꯨ ꯍꯦꯛ ꯄꯣꯛꯄꯤꯔꯤꯕ ꯃꯥꯒꯤ ꯃꯃꯥ ꯃꯄꯥꯖꯤꯅ ꯃꯤꯔꯥꯏꯔꯛꯀꯗ꯭ꯔꯥ ꯅꯨꯄꯤ ꯃꯌꯨꯝꯒꯤ ꯏꯅꯦꯝꯕꯣꯛꯇꯅ ꯃꯃꯥ ꯀꯧꯏ ꯑꯗꯨꯒ ꯃꯌꯨꯝꯒꯤ ꯃꯃꯥꯗꯅ ꯏꯃꯥ ꯐꯣꯟ ꯇꯧꯔꯛꯏꯖꯤ ꯀꯩꯒꯤꯅꯣ ꯑꯩ ꯀꯩꯝ ꯇꯧꯗꯦ ꯂꯩ ꯁꯥꯟꯅꯕ ꯆꯠꯂꯤ ꯂꯝꯖꯦꯟ ꯆꯤꯜꯂꯤ ꯍꯦꯛꯇ ꯍꯥꯏꯖꯤꯜꯂꯤ ꯆꯠꯄ꯭ꯔꯥ ꯁꯨꯝ ꯆꯠ ꯆꯠꯇꯦ ꯇꯨꯝꯕ꯭ꯔꯥ ꯅꯣꯡꯉꯥꯥꯟꯕꯗꯒꯤ ꯇꯨꯝꯒꯤꯕꯗꯨꯅꯅꯦ ꯅꯨꯃꯤꯠ ꯇꯥꯐꯨꯛ ꯇꯨꯝꯂꯩ
ꯅꯨꯄꯤꯗꯒ ꯄꯩꯁꯥ ꯁꯤꯟꯅꯔꯤꯕꯅꯦ ꯏꯃꯥ
ꯑꯨꯡ
ꯍꯌꯦꯡ ꯄꯩꯁꯥ ꯃꯌꯥꯝ ꯇꯨꯡꯖꯤꯜꯂ ꯂꯣꯏꯔꯀꯥꯟꯗ ꯃꯃꯥ ꯃꯄꯥꯅ ꯍꯥꯏꯅꯕꯅꯦ ꯏꯕꯥꯅꯤ ꯂꯥꯏꯔꯤꯛꯇ ꯇꯝꯃꯝꯗꯕꯅꯤ ꯍꯥꯏꯔꯒ ꯃꯔꯥꯏꯅ ꯂꯨꯍꯣꯡꯊꯣꯛꯆꯒꯖꯅꯦ ꯑꯇꯣꯞꯄꯗ
ꯐꯅ ꯍꯥꯏꯕꯅꯦ
ꯎꯝ
ꯈꯪꯗꯦ ꯐꯅ ꯍꯥꯏꯕꯅꯤ ꯅꯨꯄꯤꯖꯦ ꯑꯃꯈꯛꯇꯪ ꯀꯣꯏꯒꯅꯨ ꯍꯧꯖꯤꯛ ꯃꯇꯝꯗ ꯅꯨꯄꯤ ꯑꯃ ꯀꯣꯏꯕꯖꯦ ꯍꯥꯏꯗꯤ ꯃꯥꯅꯗꯤ ꯃꯇꯤꯛ ꯆꯥꯔꯛꯇ ꯅꯨꯄꯤꯗꯨꯅꯗꯤ ꯊꯕꯛ ꯇꯧ ꯃꯁꯛ ꯊꯤꯕꯁꯨ ꯅꯠꯇꯦ ꯃꯥꯏ ꯅꯨꯄꯤꯗꯣ ꯃꯁꯛ ꯐꯖꯕꯅꯤꯅ ꯊꯕꯛ ꯇꯧꯕ ꯅꯨꯄꯥ ꯃꯌꯥꯝꯅ ꯐꯖꯕꯁꯤꯗꯕꯨ ꯄꯥꯝꯃꯤꯗꯅ
ꯄꯥꯝꯃꯤ ꯄꯥꯝꯃꯤ ꯄꯥꯝꯃꯤ
ꯉꯔꯥꯡ ꯉꯔꯥꯡ ꯉꯔꯥꯡ ꯉꯔꯥꯡ ꯉꯔꯥꯡ ꯉꯪꯗꯅ ꯃꯣꯏꯒꯤ ꯃꯃꯥꯍꯣꯏ ꯂꯩꯔꯤꯕ ꯃꯅꯦ ꯃꯆꯦꯍꯣꯏ ꯂꯩꯔꯤꯕ ꯃꯌꯥꯝꯗꯨꯅ ꯉꯪꯗꯅꯅꯦ
ꯎꯝ
ꯍꯥꯏꯔꯦ ꯈꯜꯂꯣ ꯅꯨꯄꯤꯗꯨꯁꯨ ꯑꯁ ꯏꯃꯥ ꯏꯄꯥꯅꯄꯨ ꯄꯤꯔꯤꯕꯨ ꯏꯃꯥꯅ ꯑꯃꯨꯛꯇꯪ ꯄꯣꯛꯄ ꯄꯨꯟꯁꯤꯅꯤ ꯏꯃꯥ ꯏꯄꯥꯅ ꯐꯣꯛꯄꯤꯔꯝꯃꯅꯤ ꯇꯥꯏꯕꯪ ꯄꯥꯟ ꯎꯍꯟꯕꯤꯔꯝꯕꯅꯤ ꯑꯩ ꯃꯥꯒꯤ ꯋꯥꯈꯜ ꯊꯥꯗꯣꯛꯒꯦꯒ ꯍꯥꯏꯔꯛꯀꯗ꯭ꯔꯥ ꯍꯥꯏꯗꯤ ꯃꯥꯅ ꯁꯣꯝꯗ ꯑꯣꯏꯍꯧꯗꯣꯔꯤꯕ ꯐꯤꯕꯝꯗꯣ ꯈꯜꯂꯨꯕꯗ ꯑꯁ ꯊꯣꯛꯇꯕꯗꯤ ꯑꯣꯏꯖꯅꯨꯀꯣ ꯏꯁꯣꯔ ꯃꯥꯒꯤ ꯅꯣꯡꯗꯝꯈꯣꯟꯗ
ꯎꯝ ꯑꯣꯏꯖꯅꯣ ꯑꯣꯏꯖꯅꯣ ꯑ ꯀꯩꯅꯣ ꯇꯧꯋꯦ ꯍꯥꯢꯕꯅꯦ ꯅꯨꯄꯤꯗꯨꯒꯤ ꯕꯥꯔꯗꯦ ꯂꯥꯛꯄ ꯈꯣꯠꯄ ꯀꯣ ꯑ ꯕꯥꯔꯗꯦ ꯂꯥꯛꯄ ꯈꯣꯠꯄꯗ ꯃꯥꯅ ꯃꯃꯥꯆꯤꯡꯗꯅꯦ ꯑꯗꯨ ꯂꯩꯕꯤꯌꯨ ꯂꯩꯕꯤꯌꯨ ꯍꯥꯏꯔꯤꯌꯦ ꯃꯃꯥꯖꯤꯡꯅ
ꯂꯣꯢ ꯁꯥꯎꯅꯤꯡꯉꯝꯕꯗꯤ ꯌꯥꯏ ꯍꯦꯛ ꯑꯩꯅ ꯄꯣꯛꯆꯔꯤꯕ ꯏꯆꯥꯖꯦ ꯑꯩꯕꯨ ꯅꯨꯡꯁꯤꯗꯕꯤꯗ ꯑ ꯃꯤꯅ ꯄꯣꯛꯄ ꯃꯆꯥ ꯅꯨꯄꯤꯗꯨꯗꯤ ꯍꯦꯛ ꯊꯃꯣꯏꯅ ꯅꯨꯡꯁꯤꯔꯦ ꯂꯨꯅ ꯇꯧꯔꯨꯅꯤ ꯃꯊꯟꯇ ꯄꯣꯛꯄꯅꯤ ꯊꯤꯅ ꯉꯥꯡꯉꯨꯔꯖꯨ ꯏꯃꯥ ꯐꯠꯇꯦ ꯏꯄꯥ ꯐꯠ ꯇꯦ ꯍꯥꯏꯗꯣꯏꯅꯤꯗꯣ ꯑꯗꯒꯤ ꯊꯤꯅ ꯉꯥꯡꯉꯁꯨ ꯃꯊꯟꯇ ꯄꯣꯛꯄꯅꯤ ꯍꯦꯛ ꯇꯥꯊꯤ ꯇꯥꯊꯤ ꯐꯠꯇ ꯅꯨꯡꯗ ꯊꯣꯛꯈ꯭ꯔꯣꯅꯦ ꯑꯗꯨꯖꯨ ꯃꯃꯥ ꯃꯄꯥꯗꯨꯅ ꯈꯟꯗ ꯌꯥꯗꯕ ꯌꯥꯝꯅ ꯇꯥꯡꯅ ꯐꯪꯖꯕꯅꯤꯅ ꯑꯗꯒꯤꯗꯤ ꯒꯤꯞꯄꯨ ꯂꯩꯕꯅꯦ ꯐꯅꯦꯛꯄ ꯂꯩꯕꯅꯦ ꯏꯃꯥꯢꯄꯦꯝꯃꯥ ꯑꯃꯨꯛꯇꯣꯏꯕ ꯂꯣꯏꯕꯤꯅꯤ ꯑꯗꯨꯗꯒꯤꯗꯤ ꯀꯃꯥꯏꯅ ꯇꯧꯒꯦꯗ ꯑ ꯅꯨꯄꯤꯗꯨꯅꯅꯦ ꯈꯪꯉꯕꯀꯣ ꯀꯩꯅꯣ ꯈꯤꯇꯪ ꯀꯩꯅꯣꯝ ꯇꯧꯔꯛꯄꯗꯀꯣ ꯏꯁ ꯀꯞꯈꯤꯕꯗ ꯀꯣ ꯏꯁ ꯃꯥꯅ ꯢꯁ
ꯑꯗꯨ ꯇꯧꯔꯅꯣ ꯀꯥꯏꯅꯒ ꯊꯦꯝꯕ ꯃꯌꯥꯝꯖꯦ ꯢꯃꯥꯢꯄꯦꯝꯃꯥ ꯑꯩꯗꯤ ꯃꯤꯁꯤꯗ ꯁꯪ ꯁꯪ ꯎꯔꯕꯅꯦꯍꯦ ꯅꯪ ꯈꯪꯗꯕꯩ ꯅꯦ ꯑꯩꯒ ꯑꯩꯒ ꯅꯣꯡꯃ ꯆꯠꯃꯤꯟꯅꯕ ꯑꯃ ꯌꯥꯎꯒꯤꯌꯦ ꯃꯥꯒ ꯅꯨꯄꯤ ꯑꯦꯍꯦꯛ ꯍꯥꯢꯔꯛꯄꯗꯅꯦ ꯀꯩꯝꯇꯒ ꯍꯥꯏꯉꯝꯗꯕꯖꯦ ꯎꯝꯍ ꯅꯣꯛꯅꯤꯡꯒ꯭ꯔꯥꯖꯥꯅꯤ ꯑꯗꯨ ꯑꯉꯥꯡꯗꯣ
ꯑꯥ
ꯑꯩꯒ ꯂꯩꯃꯤꯟꯅꯔꯤꯗꯨꯗꯤ ꯑꯩꯅ ꯑꯦꯗꯚꯥꯏꯁ ꯄꯤꯗꯅ ꯈꯔ ꯐ ꯐꯍꯧꯔꯕꯅꯦ ꯃꯥꯗꯣ ꯑꯃꯨꯛ ꯉꯝꯒ꯭ꯔꯕꯣ ꯅꯣꯏ ꯂꯩꯃꯤꯟꯅꯕ
ꯈꯪꯗꯦꯌꯣ ꯐꯣꯟꯖꯤꯅꯅꯦ ꯅꯣꯡꯉꯥꯥꯟꯕꯗꯒꯤ ꯅꯨꯃꯤꯠ ꯇꯥꯚꯧ ꯅꯨꯄꯤꯖꯤꯅ ꯅꯤꯄꯥ ꯅꯪ ꯑꯗꯨ ꯇꯧꯕ ꯌꯥꯔꯣꯏꯒ ꯍꯥꯏꯔꯛꯄꯖꯦ ꯃꯤ ꯃꯥꯡꯗ ꯑꯗꯨꯃꯥꯏꯅ ꯍꯥꯏꯔꯛꯄꯅꯣ ꯂꯥꯎꯇ ꯒꯥꯟꯗꯤ ꯃꯤ ꯃꯥꯡ ꯑꯩꯈꯣꯏ ꯃꯃꯥꯡꯗ ꯃꯥꯅ ꯉꯝꯕ ꯁꯥꯕꯗ ꯁꯥꯕꯗꯀꯣ
ꯃꯥ ꯊꯥꯏꯅꯩ ꯅꯨꯄꯤꯗꯨꯅꯒ ꯅꯪ ꯌꯨ ꯊꯛꯄ ꯌꯥꯔꯣꯏꯒ ꯍꯥꯏꯕꯗ ꯁꯨꯡꯇꯛꯀ ꯊꯛꯇꯕꯤꯗꯣ ꯇꯧꯒ꯭ꯔꯥꯕ
ꯑꯁ ꯈꯪꯗꯦ ꯈꯪꯗꯦ ꯃꯥꯅ ꯀꯣꯏꯔꯝꯕꯗ ꯃꯥꯅ ꯌꯥꯝ ꯅꯨꯡꯁꯤꯖꯕꯗ ꯑꯣꯀ꯭ꯔꯝ ꯅꯨꯄꯤ ꯑꯃ ꯀꯣꯏꯔꯝꯃꯦꯌꯦ
ꯑꯥ
ꯅꯨꯄꯤꯗꯨꯅ ꯃꯥꯗꯤ ꯂꯨꯞꯆꯗꯅ ꯊꯥꯏꯅꯒꯤ ꯑꯩꯈꯣꯏꯅ ꯀ꯭ꯂꯥꯁ ꯅꯥꯏꯟ ꯇꯦꯟ ꯀꯔꯤꯉꯩ ꯁꯥꯏꯀꯟ ꯑꯃ ꯊꯧꯔꯒ ꯅꯨꯄꯤꯗꯨꯒꯤ ꯑꯩꯈꯣꯏꯒꯤ ꯈꯨꯟ ꯊꯪꯅꯕꯗꯩ ꯌꯨꯝꯗꯨꯒꯤ ꯅꯨꯄꯤꯗꯨꯒꯤ ꯊꯣꯡꯒꯥꯟ ꯃꯌꯥꯗ ꯗꯨꯀꯥꯟꯒ ꯂꯩꯕꯗꯨꯗ ꯑꯆꯥꯄꯣꯠꯒ ꯆꯤꯁꯟꯅꯗꯅ ꯑꯗꯨꯝ ꯐꯝꯃ ꯁꯪꯕꯤꯗꯣ
ꯎꯝ
ꯁꯪꯉꯦꯌꯦ
ꯑꯗꯨꯗꯖꯨ ꯃꯥ ꯄꯩꯁꯥ ꯃꯌꯥꯝ ꯊꯥꯗꯔꯨꯔꯕꯅꯦ ꯑꯗꯨꯅ ꯂꯥꯁ ꯑ ꯂꯥꯁꯇ ꯒꯤ ꯀꯁꯦ ꯑꯇꯥꯡ ꯑꯇꯥꯡꯕꯅꯤꯅꯦ ꯄꯤꯔꯤꯖꯦ ꯅꯪꯕꯣ ꯃꯇꯝꯗꯨꯗ ꯑꯩꯈꯣꯏꯅꯒ ꯄꯤꯕ ꯉꯝꯗꯕ ꯒꯤꯐꯅꯤꯅꯦ ꯃꯣꯏ ꯄꯤꯅꯩꯗꯣ ꯍꯧꯖꯤꯛ ꯍꯧꯖꯤꯛꯇꯤ ꯂꯥꯁꯇ ꯑꯣꯀꯔꯝ ꯅꯨꯄꯤꯗꯨꯅ ꯂꯪꯊꯣꯛꯑꯝꯃꯒ ꯑꯇꯣꯞꯄ ꯅꯨꯄꯥ ꯑꯃ ꯀꯣꯏꯒ꯭ꯔꯦꯌꯦ ꯑꯩꯅ ꯑꯗꯨ ꯊꯣꯛꯀꯅꯤ ꯇꯧꯅꯣ ꯏꯕꯨꯡꯉꯣ ꯑꯗꯨ ꯊꯣꯛꯀꯅꯤ ꯇꯧꯅꯣ ꯅꯨꯄꯤꯗ ꯌꯥꯝ ꯂꯨꯞꯀꯅꯣ ꯈꯣꯠꯀꯅꯣ ꯅꯨꯄꯤꯗꯤ ꯐꯥꯅ ꯍꯥꯏꯕ ꯋꯥꯅꯤ ꯐꯅ ꯐꯒꯦꯔꯥ ꯐꯅ ꯈꯪꯒꯦꯔ ꯅꯪꯒꯤ ꯍꯦꯛ ꯅꯈꯨꯨꯠꯇ ꯆꯟꯗ꯭ꯔꯤꯕꯨꯛꯅꯦ ꯅꯪ ꯅꯨꯄꯤꯁꯦ ꯍꯨ ꯄꯥꯝꯅꯤ ꯃꯍꯤꯛꯅꯤꯅ ꯈꯜꯂꯣ ꯍꯥꯏꯔꯕꯅꯦꯕ ꯑꯗꯣ ꯌꯥ ꯌꯥꯕ ꯐꯩ
ꯀꯩꯅꯣꯁꯦ ꯃꯥꯒꯤ ꯑꯣꯀ꯭ꯔꯝ ꯅꯨꯄꯤꯁꯦ
ꯎꯨꯝ
ꯃꯥꯅꯗꯤ ꯅꯨꯡꯁꯤꯖꯕ ꯍꯧꯖꯤꯛꯀꯥꯟꯒꯤ ꯑꯩꯈꯣꯏꯅ ꯀꯗꯤ ꯏꯁꯩ ꯑꯃ ꯊꯥꯔꯨꯕꯗ ꯐꯖꯩ ꯀꯥꯟꯅ ꯊꯥꯔꯨꯕꯁꯦ ꯑꯗꯨꯁꯨ ꯏꯁꯩꯗꯣ ꯊꯥꯔꯛꯀꯅꫭ ꯑꯩ ꯇꯥꯅꯤꯡꯗꯦ ꯍꯩꯅꯤꯡꯗꯦ ꯆꯠꯂꯨ ꯊꯤꯖꯤꯟꯂꯨ ꯀꯥꯟꯗꯗꯤ ꯀꯥ ꯑꯃꯗ ꯆꯪꯉꯛꯒ ꯃꯕꯨꯛꯅꯤꯡ ꯅꯨꯡꯁꯤꯗꯅ ꯁꯨꯠ ꯁꯨꯠ ꯍꯦꯛꯇ ꯀꯞꯄꯕ ꯑꯃꯨꯛ ꯊꯦꯡꯕꯗ ꯁꯨ ꯆꯪꯉꯤꯗꯕ ꯃꯥ ꯊꯦꯝꯕꯁꯤꯗꯕꯨ ꯑꯆꯥ ꯑꯊꯛ ꯌꯥꯝ ꯂꯩꯌꯦꯕ
ꯎꯝ ꯆꯦ
ꯆꯥꯎꯋꯤ ꯆꯥꯎꯋꯤ ꯆꯥꯛꯇ ꯍꯥꯏꯔꯁꯨ ꯆꯥꯛ ꯌꯦꯟꯁꯥꯡ ꯆꯥꯕꯗꯁꯨ ꯆꯝꯊꯣꯡ ꯆꯥꯎ ꯌꯥꯗꯦꯗꯣ ꯆꯦꯟꯊꯣꯡꯗ ꯆꯥꯒꯦ ꯍꯥꯏꯔꯁꯨ ꯉꯥ ꯄꯥꯏ ꯉꯥꯐꯥꯛ ꯑꯄꯥꯞ ꯑꯄꯥꯞꯄ ꯀꯤꯂꯣꯗꯒ ꯂꯤꯁꯤꯡ ꯑꯃ ꯆꯥꯎꯉꯥ ꯄꯤꯕꯗꯣ
ꯑꯦ ꯆꯝꯊꫭꯡꯀ ꯊꯣꯡꯉꯝꯕꯁꯦ ꯆꯥꯛ ꯆꯥꯅꯤꯡꯗꯦꯅ ꯍꯥꯏꯕꯅꯦ
ꯈꯪꯗꯦ ꯈꯪꯗꯦ ꯃꯃꯤꯠꯇꯣ ꯃꯅꯥꯍ ꯑꯝꯇ ꯁꯨꯛꯇꯣꯛꯇꯅ ꯄꯩꯊꯣꯛꯇꯅꯀꯣ ꯏꯟꯁꯥꯡ ꯍꯥꯎꯋꯒ ꯍꯥꯎꯗꯦꯒꯅꯀꯣ
ꯆꯝꯊꯣꯡꯕ ꯊꯣꯡꯕꯗꯤ ꯆꯥꯛ ꯆꯥꯗꯅꯀꯣ ꯑꯗꯨꯒ ꯍꯣꯇꯦꯜ ꯆꯠꯈ꯭ꯔꯅꯦꯕꯀꯣ ꯑꯗꯨꯒ ꯍꫭꯇꯦꯟꯒꯤ ꯊꯥꯎꯗꯣ ꯇꯥꯞ ꯇꯥ ꯆꯥꯁꯤꯜꯂꯒꯥ ꯂꯥꯛꯇꫭꯏꯅꯤ ꯑꯗꯨꯒ ꯑꯩ ꯅꫭꯏꯕꯗ ꯌꯗꯔꯦ ꯌꯥꯇꯩꯔꯤ ꯅꯣꯏꯕꯗꯤ ꯌꯥꯗ꯭ꯔꯦ ꯋꯥꯀꯤꯡ ꯆꯦꯟꯗ ꯌꯥꯔꯥꯔꯣꯏꯌꯦ ꯃꯥ ꯍꯥꯏꯕ
ꯌꯦꯡꯉꯣꯅꯦ ꯃꯥꯅ ꯇꯧꯔꯤꯕ ꯊꯧꯑꯣꯡꯁꯤꯕꯨꯅ ꯑꯩꯒꯤ ꯂꯩꯃꯤꯟꯅꯃꯤꯅ ꯈꯪꯉꯦꯕꯀꯣ
ꯎ
ꯃꯌꯨꯝꯗꯒꯤꯗꯤ ꯃꯃꯥꯒ ꯃꯄꯥꯒꯅ ꯃꯄꯥ ꯍꯥꯏꯔꯦ ꯁꯔꯀꯥꯔꯒꯤ ꯀꯔꯃꯆꯥꯔꯤ ꯍꯥꯏꯗꯤ ꯄꯦꯇ꯭ꯔꯣꯜ ꯍꯥꯏꯇꯥꯔꯦ ꯇꯂꯞ ꯍꯥꯏꯇꯥꯔꯦ ꯍꯥꯏꯔꯨꯔꯒ ꯏꯪꯂꯤꯁꯇ ꯀ ꯍꯥꯏꯔꯒꯅ ꯁꯦꯂꯥꯔꯤꯗꯣ
ꯑꯥ ꯑꯥ
ꯆꯥꯎꯅ ꯆꯥꯔꯤ ꯃꯤ ꯂꯥꯛ ꯑꯃꯒꯤ ꯃꯌꯥ ꯆꯥꯔꯤꯅꯦꯕꯀꯣ ꯁꯤꯗ ꯃꯃꯥꯅ ꯁꯣꯟꯅꯥꯀꯟꯗ ꯐꯤꯁꯥ ꯅꯨꯡꯁꯥ ꯇꯧꯗꯅ ꯃꯣꯏ ꯃꯄꯥꯒ ꯇꯣꯂꯣꯞꯇꯕꯨꯗꯤ ꯑꯗꯨꯝ ꯇꯨꯡꯁꯤꯜꯂꯦ ꯃꯣꯏꯒꯤ ꯍꯌꯦꯡꯋꯥꯏꯒꯤ ꯃꯆꯥꯅꯨꯄꯥ ꯑꯃꯇꯪ ꯄꯣꯛꯄꯅ ꯅꯨꯡꯉꯥꯏꯅꯕ
ꯌꯨꯝ ꯁꯥꯟꯅꯕ ꯒꯥꯔꯤ ꯂꯩꯅꯕ ꯀꯣ
ꯌꯨꯝ ꯁꯥꯕꯩꯗꯤ ꯃꯊꯣꯟ ꯑꯍꯨꯝ ꯁꯥꯅꯤ ꯍꯥꯏꯈ꯭ꯔꯦ
ꯑꯣ ꯌꯨꯝ ꯁꯥꯕꯒꯤ ꯄꯩꯁꯥ ꯂꯩꯈ꯭ꯔꯕ
ꯂꯩ ꯂꯩ ꯑꯗꯨ ꯌꯨꯝ ꯁꯥꯕꯒꯤ ꯄꯩꯁꯥ ꯂꯩꯔꯁꯨ ꯑꯩꯈꯣꯏ ꯌꯥꯝ ꯅꯨꯡꯉꯥꯏꯖꯗꯔꯤ ꯁꯦ
ꯌꯥꯔꯦꯕ ꯃꯥꯅ ꯀ꯭ꯋꯥ ꯀꯩꯊꯦꯜ ꯅꯨꯄꯤꯁꯦ ꯅꯨꯡꯁꯤꯖꯔꯤꯁꯦ ꯅꯨꯡꯁꯤꯔꯣꯕ ꯑꯗꯣ ꯃꯥꯒꯤ ꯋꯥꯈꯜꯂꯣꯟꯁꯤꯗ ꯍꯧꯖꯤꯛꯀꯤ ꯑꫭꯀꯔꯝ ꯅꯨꯄꯤꯁꯤꯅ ꯋꯥ ꯍꯥꯏꯔꯛꯄꯗ ꯃꯥꯁꯦ ꯄꯪꯗꯥꯗꫭꯔꯤꯕ ꯀꯩꯅꯣꯝ ꯇꯧꯗꫭꯔꯤꯕ
ꯑꯣꯀꯔꯝ ꯅꯨꯄꯤꯗꯨꯕꯨ ꯍꯧꯖꯤꯛ ꯄꯥꯎ ꯐꯥꯎꯅꯔꯤꯕ ꯃꯥꯕꫭ
ꯈꯪꯗꯦ ꯈꯪꯗꯦ ꯃꯦꯁꯦꯁꯇꯤ ꯄꯪꯊꯥꯇ ꯊꯥꯅꯩ ꯀꯔꯝꯕꯅꯣ